ꯍꯂꯣ ꯑꯥꯎ ꯇꯥꯏꯌꯦ
ꯀꯩꯗꯧꯔꯤꯅꯣ
ꯍꯧꯖꯤꯛꯁꯦ ꯐꯝ ꯔꯒ ꯂꯩꯑꯦ ꯑꯩꯗꯤ ꯉꯁꯥꯏꯗꯒꯤ ꯅꯪꯕꯨ ꯉꯥꯏ ꯉꯥꯏꯔꯒ ꯂꯩꯕꯗꯤ ꯀꯩꯅꯣ ꯌꯥꯝ ꯊꯦꯡꯉꯦ
ꯇꯨꯃꯤꯟꯅ ꯂꯩꯕꯗꯨ ꯅꯪ
ꯏꯁ ꯇꯨꯃꯤꯟꯅ ꯂꯩꯇꯦ ꯑꯩ ꯅꯪꯉꯣꯟꯗ ꯑꯃꯨꯛꯀ ꯌꯥꯔꯦ ꯍꯧꯖꯤꯛꯇꯤ ꯍꯥꯏꯔꯒ ꯂꯩꯕꯁꯤꯗꯤ
ꯑꯗꯨ ꯑꯦ ꯑꯩꯅ ꯑꯃꯨꯛ ꯇꯧ ꯑꯃꯨꯛ ꯇꯧꯒꯦꯀꯣ ꯍꯥꯏꯔꯒ ꯇꯨꯃꯤꯟ ꯂꯩꯕꯒꯤ ꯑꯩꯅ ꯑꯃꯨꯛ ꯎꯝ ꯍꯨ ꯍꯨ ꯎꯝ ꯍꯨ ꯍꯨ ꯀꯩꯅꯣ ꯇꯧꯕ
ꯑꯦ ꯃꯤꯅꯤꯠ ꯅꯠꯇꯦ ꯁꯦꯀꯦꯟ ꯑꯅꯤ ꯑꯍꯨꯝ ꯈꯛꯇꯅꯦ ꯄꯥꯏꯈꯠꯀꯦ ꯇꯧꯔꯒ ꯑꯃꯨꯛ ꯊꯝꯈꯤꯕ ꯑꯁ
ꯇ꯭ꯔꯨ ꯇ꯭ꯔꯨ ꯇ꯭ꯔꯨ ꯇ꯭ꯔꯨ ꯇꯧꯕꯗꯣ ꯍꯦ ꯍꯦ
ꯀꯩꯗꯧꯔꯤꯅꯣ
ꯆꯤꯒꯤ ꯌꯨꯝꯗ ꯂꯥꯛꯒ ꯍꯤꯞꯔꯒꯥ ꯂꯩꯕꯅꯤꯅ
ꯢꯁ ꯅꯨꯉꯥꯏꯕꯗꯣ ꯍꯥ ꯍꯥ ꯍꯤꯞꯅꯤꯉꯥꯏ ꯃꯥ ꯂꯥꯛꯄ ꯃꯥꯂꯦ ꯅꯪ
ꯐꯔꯦꯟꯅ ꯂꯒꯅꯤ ꯍꯥꯏ ꯑꯃꯨꯀ ꯃꯣꯏꯗꯣ ꯀꯔꯤꯅꯣ ꯑꯥ ꯂꯝꯕꯤꯗꯒꯨꯝꯕ ꯀ꯭ꯔꯤ ꯀ꯭ꯔꯤꯅꯣ ꯑꯗꯨꯝ
ꯖꯪꯒꯜ ꯀꯠꯇꯤꯡ ꯇꯧꯕ꯭ꯔ ꯑꯗꯨꯒꯤꯔꯥ ꯪꯖꯪꯒꯜ ꯀꯠꯇꯤꯡ ꯇꯧꯕꯒꯤ ꯃꯟꯂꯦ
ꯑꯥ ꯁꯥꯕꯗꯣ ꯁꯤꯗꯁꯦ ꯍꯦꯟꯅ ꯁꯥꯏꯌꯦ ꯏꯕꯥꯅꯤꯒꯤ ꯃꯐꯝꯗꯒꯤ ꯍꯦꯟꯅ ꯁꯥꯕꯅꯦ ꯁꯤꯗ
ꯑꯃꯨꯛ ꯀꯣꯡꯔꯣ ꯍꯥꯍꯥ ꯑꯩꯈꯣꯏ ꯑꯥ ꯑꯥ ꯀꯩꯅꯣ ꯈꯨꯟꯗꯗꯤ ꯀꯩꯅꯣ ꯅꯨꯡꯁꯥ ꯊꯣꯛꯇꯦ
ꯅꯨꯡꯁꯥꯁꯨ ꯊꯣꯛꯑꯦ ꯑꯗꯨꯒ ꯀꯩ ꯍꯥꯏꯗꯣꯏꯔꯥ ꯁꯦ ꯖꯤꯡꯒꯔꯅ ꯈꯥꯛꯄꯒꯤꯀꯣ ꯐꯦꯟꯁꯨ ꯊꯥꯏꯕ ꯑꯗꯨ ꯑꯣꯏꯔꯁꯨ ꯑꯁ ꯌꯥꯗꯦ ꯁꯥꯕꯅ ꯁꯥꯕ ꯍꯥꯏꯕꯁꯦ ꯑꯁ ꯄꯨꯔꯥ ꯍꯦꯜꯂꯕꯅꯤ ꯁꯦ ꯍꯦꯟ ꯊꯥꯗ꯭ꯔꯥꯗꯤ ꯂꯩꯕ ꯉꯝꯔꯣꯢ
ꯑꯁꯤꯗꯗꯤ ꯅꯣꯡꯆꯨꯕꯒꯤ ꯀꯩꯅꯣ ꯗ꯭ꯔꯦꯁꯇꯨ ꯁꯦꯠꯅꯤꯡꯉꯥꯏ ꯂꯩꯇ꯭ꯔꯦꯕ ꯐꯤꯁꯤꯡꯗꯣ ꯄꯨꯁꯨ ꯄꯨꯔꯛꯇꯦ ꯑꯗꯨꯒ ꯌꯨꯝ ꯆꯣꯠꯂꯦ ꯁꯨꯕꯁꯨ ꯆꯣꯠꯈ꯭ꯔꯦ ꯂꯩꯇ꯭ꯔꯦ ꯐꯤꯅꯦ ꯐꯤꯅꯦꯛ ꯁꯦꯠꯅꯤꯉꯥꯏ ꯇꯟꯕꯒꯤꯀꯣ ꯑꯁ ꯑꯗꯨ ꯁꯦꯠꯂꯒ ꯂꯩꯕꯅꯦ ꯑꯗꯨꯕꯨ ꯑꯁ ꯄꯪꯁꯦ ꯁꯦꯠꯔ ꯂꯩꯕꯅꯦ ꯍꯦꯍꯦ
ꯀꯩꯌꯨꯝ ꯂꯥꯛꯄꯁꯦ ꯀꯩꯀꯩꯗꯤ ꯇꯧꯔꯦ ꯍꯦꯍꯦꯍꯦ
ꯀꯔꯤꯁꯨ ꯇꯧꯗ꯭ꯔꯤꯌꯦꯗ ꯉꯔꯥꯡꯁꯨꯨ ꯅꯣꯡ ꯆꯨꯋꯦ ꯉꯔꯥꯡꯁꯨ ꯑꯗꯨꯝ ꯅꯩꯑꯦ ꯉꯥꯁꯤꯁꯨ ꯑꯗꯨꯝ ꯂꯩꯑꯦ
ꯂꯥꯎꯠ ꯎꯝ ꯆꯠꯇꯦ ꯏꯃꯥꯁꯨ ꯉꯥꯁꯤ ꯀꯩꯅꯣ ꯃꯣꯏꯒꯤ ꯗ꯭ꯌꯨꯇꯤ ꯇꯥꯕꯀꯣ ꯏꯄꯥꯗꯤ ꯀꯩꯅꯣ ꯑ ꯀꯩꯅꯣ ꯂꯧꯗ ꯆꯠꯂꯝꯒꯅꯤ ꯁꯨꯝ ꯌꯦꯡꯕ
ꯔꯧ ꯍꯥꯏꯕꯁꯦ ꯑꯩꯅ ꯍꯥꯏꯕꯗꯤ ꯑꯣ ꯑꯣ ꯑꯣ ꯍꯣꯏ ꯍꯧꯗ꯭ꯔꯤꯀꯣ ꯑꯗꯣ
ꯀꯩꯅꯣꯗ ꯅꯠꯇꯦ ꯑ
ꯂꯧꯕꯨꯛ
ꯀꯨꯔꯤꯅꯣ ꯍꯧꯗ꯭ꯔꯤ ꯍꯥꯏꯕꯗꯨ ꯑꯩꯈꯣꯏꯗꯤ ꯕꯐꯦꯟ ꯇꯧꯕꯅꯦ ꯍꯧꯖꯤꯛꯀꯟ
ꯑꯣ ꯑꯌꯥꯝꯕ ꯇꯧꯔꯛꯑꯣꯅꯦ ꯑꯗꯨ ꯃꯤ ꯌꯥꯝꯅ ꯇꯧꯔꯝꯒꯅꯤ ꯍꯣꯏ ꯑꯗꯨꯒꯨꯝꯕꯗꯣ
ꯎꯨꯝ
ꯍꯣꯏꯁꯨ ꯇꯧꯔꯝꯕ ꯌꯥꯏ
ꯅꯣꯏ ꯑ ꯉꯔꯥꯡꯗꯣ ꯅꯣꯏ ꯗꯥꯒꯣ ꯏꯃꯥꯗꯣ ꯑꯩ ꯍꯜꯂꯛ ꯑꯃꯨꯛ ꯍꯜꯂꯛꯑꯀꯥꯟꯗ ꯊꯦꯡꯅꯩꯌꯦ ꯑꯗꯣ ꯅꯣꯏ ꯏꯆꯦꯒꯤ ꯏꯁꯀ꯭ꯔꯥꯞꯇꯣ ꯂꯧꯈ꯭ꯔꯥꯕ꯭ꯔꯥ ꯂꯧꯗꯕ꯭ꯔꯥ ꯈꯪ ꯑꯩ ꯍꯪꯕꯤꯗꯦ
ꯑꯦ ꯏꯅꯥꯎꯅꯨꯄꯤꯕꯨ ꯍꯪꯕ ꯀꯥꯟꯗ ꯂꯧꯔꯦ ꯍꯥꯏꯌꯦ
ꯑꯣ ꯑꯣ ꯑꯣ ꯑꯣ ꯅꯪꯒꯤ ꯅꯦꯋꯥꯛ ꯅꯨꯡꯉꯥꯏꯇꯕ꯭ꯔꯣ ꯑꯩꯒꯤꯔꯣ ꯒꯌꯥꯟ ꯇꯥꯗꯦ
ꯑꯩꯒꯤ ꯅꯦꯋꯥꯛ ꯅꯨꯡꯉꯥꯏꯇꯕꯅꯦ ꯁꯤꯗ ꯂꯥꯛꯑꯒꯀꯣ ꯐꯥꯏꯚ ꯖꯤ ꯃꯥ ꯊꯣꯛ ꯑꯁ ꯂꯣꯏꯔꯦ
ꯀꯩꯒꯤꯅꯣ
ꯑꯁꯤꯗ ꯐꯥꯢꯚꯖꯤ ꯐꯪꯗꯦ ꯍꯥꯏ ꯖꯤꯌꯣꯁꯦ ꯍꯥꯍꯥ ꯑ ꯑꯗꯨꯒꯤ ꯂꯣꯏꯔꯦ ꯁꯤ ꯃꯐꯝꯖꯦ ꯁꯥꯁꯨꯁꯥꯕ ꯏꯁ ꯁꯤꯡꯁꯨ ꯂꯩꯇꯕ ꯅꯦꯠꯋꯥꯔꯛꯁꯨ ꯅꯨꯡꯉꯥꯏꯇꯕ ꯐꯖꯔꯦ ꯍꯥꯍꯥ
ꯍꯥꯍꯥꯍꯥ ꯇꯨꯔꯦꯟ ꯂꯩꯇ꯭ꯔꯣ ꯑꯗꯨ
ꯑꯗꯣ ꯑ ꯃꯣꯏ ꯑ ꯀꯩꯅꯣ ꯃꯅꯤꯡ ꯔꯣ ꯇꯨꯔꯦꯟ ꯂꯩꯕ ꯅꯠꯇ꯭ꯔꯣ
ꯂꯩꯕꯗꯣ
ꯑꯣ ꯏꯕꯣꯛꯀꯤ ꯏꯕꯣꯛꯈꯣꯏꯒꯤ ꯌꯨꯝ ꯃꯅꯤꯡꯗ꯭ꯔꯣ ꯇꯨꯔꯦꯟ ꯂꯩꯕꯒꯨꯝ ꯇꯧꯕꯒꯣ ꯅꯍꯥꯟ ꯑꯩꯈꯣꯏ ꯆꯠ ꯆꯠꯄꯗꯣ
ꯇꯣꯉꯥꯟꯅꯂꯝꯒꯅꯤ ꯅꯪꯅ ꯍꯥꯏꯕꯗꯣ ꯃꯄꯥ ꯈꯪꯗꯦ
ꯑꯣ ꯀꯔꯤ ꯀꯔꯤ ꯍꯦꯟꯖꯥꯡ ꯆꯥꯔꯒꯦ ꯉꯁꯤꯗꯤ
ꯍꯜꯂꯣ ꯂꯣ ꯀꯩꯩꯅꯣ ꯅꯦꯠꯋꯥ